ꯍꯥꯂꯣꯏ ꯃꯅꯥꯅꯕꯤ ꯆꯥꯛ ꯆꯥꯂꯕꯣ
ꯆꯥꯔꯦ ꯏꯃꯥꯟꯅꯕꯤ ꯏꯃꯥꯟꯅꯕꯤꯗꯤ ꯆꯥꯔꯕꯣ
ꯆꯔꯦ ꯑꯩꯁꯨ
ꯎꯣ ꯀꯩ ꯑꯦꯡꯖꯥꯡ ꯆꯥꯔꯒꯦ
ꯑꯥ ꯉꯁꯤꯗꯤ ꯉꯥꯅꯨ ꯊꯣꯡꯕ ꯆꯥꯏꯌꯦ
ꯑꯣ ꯉꯥꯅꯨ ꯊꯣꯡꯕꯒꯥ ꯆꯥꯏꯀꯣ ꯍꯥꯎꯕ꯭ꯔꯣ
ꯍꯥꯎ ꯌꯦ ꯅꯣꯏꯗꯤ ꯀꯩ ꯆꯔꯒꯦ
ꯑꯩꯈꯣꯏꯗꯤ ꯏꯆꯝ ꯆꯝꯕ ꯁꯧꯒ꯭ꯔꯤ ꯑꯃꯒꯥ ꯍꯧꯕ ꯆꯥꯏꯔꯦ
ꯁꯧꯒ꯭ꯔꯤꯒ ꯀꯪꯉꯧꯒ ꯑꯥꯁ ꯍꯥꯎꯕꯅꯤ ꯁꯧꯒꯔꯤꯒꯥ ꯉꯥꯡꯍꯧꯒꯁꯨ ꯑꯩꯁꯩ ꯆꯥꯅꯤꯡ ꯂꯩꯔꯝꯃꯤꯅꯤꯉꯅꯨ ꯊꯣꯡꯉꯥ ꯇꯥꯅꯤꯡꯗꯦꯗ
ꯑꯨꯝ ꯍꯥꯎꯋꯦ ꯅꯣꯡꯃ ꯀꯧꯔꯛꯀꯦ
ꯀꯧꯔꯛꯑꯣ
ꯑꯣꯏ ꯀꯩꯒꯤꯅꯣ ꯅꯤꯡꯕꯤꯖꯤ ꯑꯃꯨꯛ ꯇꯧꯔꯛꯑꯦꯅꯦ ꯀꯩꯗꯧꯔꯃꯤꯗꯤ ꯃꯥꯟꯅꯕꯤ ꯋꯥ
ꯀꯩꯁꯨ ꯇꯧꯗꯦ ꯑꯩꯕꯨꯗꯤ ꯅꯪꯗꯤ ꯀꯗꯧꯔꯝꯃꯤꯅꯣ
ꯑꯩꯗꯤ ꯁꯨꯝ ꯂꯩꯔꯝꯕꯅꯤꯗ
ꯑꯣ ꯅꯪꯒꯤ ꯅꯣꯀꯟꯕꯤ ꯗꯣ ꯍꯟꯗ꯭ꯔꯤꯕꯣ
ꯍꯟꯗ꯭ꯔꯤꯌꯦ ꯑꯩꯗꯤ ꯁꯨꯃꯥꯏ ꯋꯥꯔꯤ ꯁꯥꯟꯅꯔꯗꯤ ꯅꯤꯡꯉꯛꯑꯦ ꯍꯥꯏꯇꯥꯔꯦ
ꯑꯣ ꯃꯥꯟꯕ ꯅꯪ ꯊꯥꯏꯔꯤꯉꯩꯒꯤ ꯇꯧꯕꯗꯨ ꯍꯦꯛ ꯍꯦꯛ ꯖꯥꯔꯤ ꯁꯅꯕꯅꯈꯨꯖꯤꯡꯒꯤ ꯍꯦꯛ ꯍꯦꯛ ꯅꯣꯛꯀꯟꯕꯤ ꯑꯃ ꯇꯧꯔꯤꯗꯅꯤ
ꯍꯣꯏ ꯊꯥꯏꯅꯒꯤꯗꯣ ꯍꯟꯗꯔꯤ ꯗꯦꯅꯦ
ꯑꯥ ꯎꯝ ꯅꯣꯛꯀꯗꯕꯅꯤ ꯅꯣꯛꯀꯗꯕꯅꯤ ꯅꯣꯛꯄ ꯅꯣꯛꯄꯁꯦ ꯀꯩꯅꯣ ꯇꯧꯋꯦ ꯍꯥꯏꯕꯅꯤ ꯌꯥꯝꯅ ꯄꯨꯟꯁꯤ ꯁꯥꯡꯇꯣꯛꯑꯦ ꯍꯥꯏꯕꯅꯤ ꯅꯣꯛꯀꯗꯕꯅꯤ
ꯎꯝ ꯐꯩꯌꯦ ꯐꯩꯌꯦ ꯑꯗꯨꯕꯨꯗꯤ ꯍꯌꯦꯡꯒꯤ ꯄ꯭ꯔꯣꯒꯥꯝ ꯅꯪ ꯂꯤꯁ ꯌꯦꯡꯅꯤ ꯑꯗꯨ ꯌꯦꯡꯉꯕ ꯏ ꯃꯥꯥꯟꯅꯕꯤ ꯑꯩ ꯍꯧꯖꯤꯛ ꯒ꯭ꯔꯦꯖꯨꯑꯦꯁꯟ ꯇꯝꯕ ꯂꯣꯏꯁꯤꯜꯂꯛꯑꯦ ꯀꯩꯗꯧꯖꯤ ꯃꯥ ꯎꯝ
ꯍꯜꯂꯣ
ꯌꯦ ꯊꯣꯛꯑꯒ
ꯇꯠꯂꯤꯗꯨꯅꯦ ꯅꯦꯠꯋꯥꯛ ꯅꯨꯡꯉꯥꯏꯇꯕ ꯃꯥꯜꯂꯦ
ꯑꯥ ꯏꯃꯥꯟꯅꯕꯤꯅ ꯉꯥꯡꯕꯗꯣ ꯅꯦꯠꯋꯥꯛꯇꯣ ꯌꯥꯝ ꯅꯨꯡꯉꯥꯏꯇꯕ ꯃꯥꯜꯂꯦ ꯄꯠꯄꯠ ꯇꯠꯂꯦ ꯑꯩꯉꯣꯟꯗꯁꯨ
ꯎꯝ ꯈꯪꯗꯦ ꯅꯦꯠꯋꯥꯛꯁꯦ ꯅꯨꯡꯉꯥꯏꯇꯕꯅꯦ ꯑꯣ ꯍꯌꯦꯡ ꯄꯨꯟꯁꯦꯅ ꯇꯧꯏꯤ ꯄ꯭ꯔꯣꯒ꯭ꯔꯥꯝꯗꯨꯔꯣ
ꯑꯥ ꯍꯌꯦꯡ ꯄꯨꯟꯕ ꯄ꯭ꯔꯣꯒ꯭ꯔꯥꯝꯗꯣ
ꯑꯣ ꯀꯩꯅꯣ ꯇꯧꯋꯦ ꯌꯦꯡꯕꯨꯗꯤ ꯐꯖꯅ ꯌꯦꯡꯗ꯭ꯔꯦ ꯑꯗꯣ ꯀꯕꯛ ꯀꯕꯨꯛꯇꯤ ꯌꯦꯡꯉꯝꯕꯅꯦ ꯃꯣꯏ ꯄ꯭ꯔꯣꯒ꯭ꯔꯥꯝꯗꯨꯕꯨ ꯄꯨꯡ ꯀꯩꯅꯣꯗꯒꯤꯩ ꯍꯧꯅꯤ ꯍꯥꯏꯒꯨꯝꯗꯧꯅꯦ ꯄꯨꯡ ꯇꯔꯥꯒ ꯇꯔꯥ ꯃꯤꯅꯤꯠ ꯇꯔꯥꯃꯉꯥꯗꯒꯤ ꯂꯣꯏꯅꯃꯛ ꯌꯧ ꯌꯧꯅꯔꯛꯑꯒ ꯇꯔꯥꯃꯥꯊꯣꯏꯗꯒꯤ ꯀꯩꯀꯥ ꯇꯧꯔꯒ ꯇꯧꯗꯣꯏ ꯃꯥꯅꯤ ꯃꯣꯏ ꯄ꯭ꯔꯣꯒꯥꯥꯝꯗꯣ
ꯑꯁ ꯑꯗꯨꯝ ꯅꯨꯡꯉꯥꯏꯗꯣꯏꯅꯤꯅꯦ ꯑꯗꯨꯗꯤ ꯄ꯭ꯔꯣꯒꯥꯝ
ꯎꯝ ꯅꯨꯡꯉꯥꯏꯅꯤꯅꯦ ꯈꯪꯗꯦꯅꯦ ꯀꯨꯏꯔꯦꯅꯦ ꯎꯅꯗ ꯗꯕ ꯍꯌꯦꯡ ꯑꯃꯨꯛ ꯎꯅꯗꯣꯏꯅꯤꯅꯦ
ꯁꯛꯀ ꯈꯪꯅꯗꯗꯅ ꯀꯩꯅꯣꯝ ꯇꯧꯅꯅꯤꯀꯣ
ꯎꯝ ꯑꯩꯅ ꯄꯥꯎ ꯇꯥꯕꯗꯤ ꯅꯪ ꯅꯁꯛ ꯌꯥꯝ ꯐꯖꯊꯣꯛꯑꯦꯅ ꯇꯥꯏꯅꯦ
ꯀꯅꯅꯥ ꯇꯝꯃꯤꯅꯣꯅꯦ ꯑꯣꯟꯊꯣꯛꯅ ꯑꯆꯨꯝꯕ ꯑꯆꯨꯝꯕ ꯇꯝꯕꯤꯔꯤꯗꯨꯕꯣ
ꯇꯥꯏꯌꯦ ꯇꯥꯏꯌꯦ ꯁꯛ ꯐꯖꯕꯕꯨ ꯂꯣꯠꯇꯨꯅ ꯊꯝ ꯌꯥꯕ꯭ꯔꯅꯦ ꯑꯗꯨꯝ ꯄꯥꯎ ꯇꯥꯔꯛꯏ ꯀꯩꯅꯣ ꯃꯤ ꯃꯁꯛ ꯐꯖꯕꯗꯤ ꯂꯣꯏꯅ ꯈꯪꯅꯩꯁꯤꯗꯤ
ꯎꯝ ꯎꯝ ꯅꯪ ꯋꯥꯔꯤꯅ ꯃꯔꯣꯟ ꯑꯃ ꯑꯩꯗꯤ ꯅꯣꯛꯅꯤꯡꯅꯕ ꯁꯨꯝ ꯍꯥꯞꯄꯤ ꯂꯩꯔꯦ
ꯅꯣꯛꯑꯣ ꯍꯥꯏꯗꯨꯗꯤ ꯑꯩꯅ ꯅꯪꯉꯣꯟꯗ ꯅꯣꯛꯄꯗꯣ ꯀꯩꯅꯣ ꯇꯧꯕꯅꯦꯅ ꯄꯨꯟꯁꯤ ꯁꯥꯡꯕꯅꯦꯅ
ꯅꯣꯛꯀꯦꯍꯦ ꯏꯃꯥꯟꯅꯕꯤ ꯑꯦ ꯗꯦꯕꯤꯀꯥ ꯈꯪꯕ꯭ꯔ ꯏꯃꯥꯥꯟꯅꯕꯤ ꯗꯦꯕꯤꯀꯥ ꯅꯤꯡꯖꯪꯉꯤꯕ ꯅꯠꯇ꯭ꯔꯣ
ꯅꯤꯡꯖꯪꯉꯤꯌꯦ ꯅꯤꯡꯖꯪꯉꯤꯌꯦ
ꯑꯣ ꯗꯦꯕꯤꯀꯥꯗꯣ ꯗꯦꯕꯤꯀꯥꯗꯣ ꯑꯈꯣꯏ ꯁꯣꯅꯥꯀꯟꯗ ꯗꯦꯁꯅꯤꯗ ꯀꯣꯏꯕ ꯆꯠꯂꯦ ꯍꯥꯏꯕ꯭ꯔꯥ ꯀꯩꯅꯣꯝ ꯀꯟꯅ ꯄꯥꯎ ꯇꯥꯏꯅꯦ ꯃꯥꯒꯤ
ꯀꯥꯏꯗ ꯀꯣꯏꯕ ꯆꯠꯄ
ꯗꯦꯠꯁꯅꯤ ꯍꯥꯏꯕ꯭ꯔ ꯀꯔꯤꯅꯣ ꯍꯥꯏꯕ
ꯑꯣ ꯗꯤꯁꯅꯤ ꯋꯥꯜꯗ ꯆꯠꯂꯤꯕꯑꯣ ꯆꯠꯂꯝꯅꯤ ꯆꯠꯂꯝꯅꯤ ꯄꯩꯁꯥ ꯅꯨꯡꯁꯥ ꯄꯥꯏꯕꯅꯤꯅ ꯃꯣꯏꯗꯤ
ꯀꯔꯤꯅꯣ ꯄꯥꯆꯠꯇ ꯆꯠꯂꯦ
ꯈꯣꯏꯅ ꯃꯅꯤꯄꯨꯔꯖꯤ ꯕꯧꯕ ꯅꯣꯡꯃꯇ ꯊꯨꯡꯅꯕ ꯀꯣꯏꯒꯦ ꯕꯧ ꯐꯪꯖꯒꯤꯗ꯭ꯔꯝꯅꯤ ꯃꯅꯤꯄꯨꯔꯗꯤ ꯂꯥꯏꯗꯅ ꯈꯣꯏꯒꯤ ꯀꯩꯅꯣꯁꯤꯕꯧꯕ ꯑꯩꯅ ꯂꯩꯔꯤ ꯃꯐꯝꯖꯤꯕꯧꯕ ꯁꯨꯅꯕ ꯀꯣꯏꯕ ꯆꯠꯄꯒ ꯁꯪꯕꯖꯥꯠ ꯅꯠꯇꯦꯗ
ꯎꯝ ꯈꯪꯗꯦꯗ ꯃꯣꯏꯒ ꯑꯈꯣꯏꯒ ꯂꯥꯏꯕꯛꯁꯦ ꯈꯔ ꯈꯦꯠꯅꯔꯦ ꯍꯥꯏ ꯇꯔꯦ
ꯃꯥꯅꯦ
ꯀꯩꯅꯣ ꯅꯣꯏꯖꯨ ꯃꯣꯏꯔꯥꯡꯒꯤ ꯅꯤꯡꯊꯧ ꯃꯆꯥꯅꯨꯄꯤꯅꯦ ꯍꯥꯏꯕ꯭ꯔ ꯍꯥꯏꯒꯤꯗꯥꯏꯅꯦ ꯑꯩ ꯆꯠꯂꯦꯍꯦ
ꯅꯪꯖꯨ ꯍꯦꯛꯇ ꯍꯥꯏꯖꯤꯜꯂꯤ ꯅꯤꯡꯊꯧ ꯃꯆꯥꯅꯨꯄꯤꯕꯨ ꯑꯣꯏꯔꯗꯤ ꯑꯩ ꯅꯨꯡꯉꯥꯏꯔꯣꯏ ꯗ꯭ꯔꯅꯦ
ꯃꯤꯅ ꯇꯥꯕꯗ ꯅꯪꯗꯣ ꯇꯧꯁꯟꯅꯔꯤꯅꯤ ꯑꯗꯨꯃꯥꯏ ꯇꯧꯕꯅꯤ ꯈꯣꯠꯄꯅꯤ ꯒꯥꯏꯅ ꯍꯥꯏꯕ ꯑꯃ
ꯎꯝ ꯍꯨꯖꯤꯛꯒꯥꯟ ꯃꯤꯅꯕꯨ ꯀꯔꯤ ꯑꯆꯨꯝꯕ ꯉꯥꯡꯅꯒꯦ ꯑꯣꯏꯗꯕ ꯉꯥꯛꯇꯅꯤ ꯉꯥꯡꯅꯔꯤꯖꯦ
ꯑꯣ ꯁꯣꯝꯖꯨ ꯍꯨꯖꯤꯛꯀꯥꯟ ꯃꯤ ꯅꯠꯇ꯭ꯔꯣ
ꯑꯥ ꯑꯩꯗꯤ ꯈꯤꯇꯪ ꯈꯨꯅꯨꯡ ꯆꯪꯉꯦ ꯃꯌꯥꯝꯒ ꯃꯥꯟꯅꯗꯤꯌꯦ
ꯏꯃꯥꯟꯅꯕꯤ ꯍꯣ ꯍꯣ ꯏꯃꯥꯥꯟꯅꯕꯤ ꯍꯧꯖꯤꯛꯀꯥꯟ ꯀꯩꯀꯩ ꯍꯣꯠꯅꯔꯤꯒꯦ ꯀꯩ ꯇꯧꯗꯗꯣꯏ ꯂꯩꯒꯦ ꯃꯈꯥꯅ
ꯖꯤꯛ ꯌꯨꯝꯗ ꯃꯤꯔꯦꯝ ꯑꯣꯏꯔꯒ ꯈꯔ ꯆꯥ ꯈꯔ ꯊꯛ ꯈꯔ ꯇꯧ ꯑꯗꯨꯝ ꯂꯩꯔꯦꯗꯅ ꯅꯨꯡꯉꯥꯏ ꯑꯈꯣꯏꯗꯤ ꯆꯥꯛ ꯈꯔ ꯊꯣꯡꯉꯅꯤ ꯆꯥꯅꯤ ꯀꯣꯂꯤꯛ ꯈꯔ ꯐꯦꯡꯉꯅꯤ
ꯎꯝ ꯎꯝ
ꯑꯉꯥꯡ ꯈꯔ ꯁꯦꯟꯅꯔꯅꯤ
ꯏꯃꯥꯟꯅ ꯏꯃꯥꯟꯅꯕꯤꯗꯤ ꯁꯥꯏ ꯁꯥꯏꯔ ꯋꯥ ꯉꯥꯡꯕ ꯌꯥꯝ ꯃꯥꯟꯅꯔꯦ
ꯑꯥꯍꯥꯍꯥ ꯁꯥꯏꯔꯤꯌꯦ ꯑꯗꯨꯅꯤ ꯍꯥꯏꯁ ꯆꯥꯕ ꯂꯦꯞꯄ ꯌꯥꯗꯦ ꯑꯩꯗꯤ ꯆꯥꯕꯅ ꯑꯩꯒꯤ ꯏꯊꯧꯅꯤ ꯍꯤ ꯏ
ꯁꯥꯏꯕꯤꯒꯗꯕꯅꯤ ꯁꯥꯏꯕꯤꯒꯗꯕꯅꯤ
ꯆꯥꯕ ꯍꯥꯏꯔꯒ ꯍꯖꯤꯀꯥꯟ ꯖꯤꯕꯨ ꯀꯩꯀꯩ ꯏꯟꯁꯥꯡꯅ ꯍꯥꯎꯔꯤ ꯌꯦ
ꯈꯪꯅꯦꯅ ꯈꯣꯏꯗꯤ ꯍꯋꯥꯏꯅ ꯃꯍꯥꯎꯔꯦꯟ ꯇꯧ ꯂꯩꯔꯦ
ꯍꯋꯥꯏ
ꯍꯣꯏ
ꯍꯥꯎꯕꯅꯤꯅꯦ ꯍꯥꯎꯕꯅꯤꯅꯦ ꯃꯔꯥꯝ ꯈꯣꯏ ꯍꯣꯁꯇꯦꯜ ꯂꯩꯃꯤꯟꯅꯔꯤ ꯀꯥꯟ ꯍꯋꯥꯏ ꯊꯣꯡꯕꯗ ꯆꯥꯕꯗꯣ ꯍꯥꯎꯕꯅꯤꯗ ꯄꯦꯟꯗꯕꯅꯦ ꯑꯗꯨꯕꯥꯎꯕ
ꯄꯦꯟꯗ꯭ꯔꯦ ꯄꯦꯟꯗ꯭ꯔꯦ ꯌꯨꯝꯗ ꯆꯠꯂꯒ ꯍꯋꯥꯏꯗ ꯆꯥꯔꯕꯅꯦ
ꯑꯝ ꯅꯨꯡꯉꯥꯏꯕꯅꯤꯗ
ꯇꯝꯊꯣ ꯇꯝꯊꯣꯅꯦ ꯅꯨꯡꯉꯥꯏꯔꯕꯅꯤ ꯅꯨꯡꯉꯥꯏꯔꯕꯅꯤ ꯃꯇꯝꯗꯣ
ꯅꯪ ꯀꯅꯥ ꯀꯅꯥ ꯄꯥꯎ ꯐꯥꯎꯅꯔꯤ ꯕꯤꯠ ꯂꯩ ꯌꯥ
ꯑ ꯍꯣꯏ ꯀꯥꯏꯑꯩ ꯕꯤꯠ ꯂꯩꯗꯧꯔꯤꯒꯦ ꯁꯨꯝ ꯑꯍꯜ ꯂꯣꯏꯁꯤꯜꯂꯛꯑꯒ ꯕꯥ
ꯑ ꯅꯣꯕꯨꯨ ꯌꯦ ꯀꯌꯥ ꯁꯖꯔꯒꯦꯅꯦ
ꯑꯗꯛ ꯀꯨꯟꯇꯔꯦꯠ ꯆꯉꯛꯏꯅꯦ
ꯀꯨꯟꯇꯔꯦꯠ ꯑ ꯂꯤꯗꯔꯤꯗ ꯑ ꯅꯣ ꯑꯩꯗꯤ ꯑꯩ ꯀꯌꯥꯁ꯭ꯔꯤꯔꯝꯗ ꯃꯥꯂꯦ
ꯈꯪꯗꯦꯕꯣ
ꯅꯪꯉꯣꯟꯗꯒꯤ ꯊꯤꯅ ꯍꯜꯂꯦꯗ ꯑꯩꯗꯤ ꯑꯗꯣ ꯑꯩꯗꯤ ꯀꯩꯁꯨ ꯈꯟꯗꯦ ꯍꯧꯖꯤꯛ ꯆꯍꯤ ꯀꯩꯅꯣꯅꯦ ꯁꯨꯏꯁꯦ ꯀꯨꯟꯊ꯭ꯔꯥ ꯉꯥꯅꯦ ꯁꯨꯔꯤꯖꯦ
ꯍꯣꯏ ꯍꯣꯏ ꯏꯃꯥꯟꯅꯕꯤꯗꯤ ꯂꯤꯔꯦꯗ ꯌꯥꯝ
ꯍꯦ ꯑꯗꯥ ꯍꯥꯏꯔꯀꯅꯣꯍꯦ ꯀꯨꯟꯊ꯭ꯔꯥ ꯉꯥ ꯁꯨꯕꯁꯤꯕꯧ ꯑꯩ ꯅꯧꯔꯤꯅ ꯊꯦꯒꯠꯇꯅ ꯉꯛꯀꯁꯦ ꯊꯥꯡ ꯒꯠꯇꯅ ꯃꯤ ꯃꯃꯥꯡꯁꯤꯗ ꯆꯠꯂꯤꯕꯅꯤ ꯅꯣꯟꯊꯕ ꯖꯥꯠ ꯅꯠꯇꯦ ꯉꯛꯀꯁꯦ ꯈꯪꯉꯦꯗꯅ ꯅꯍꯥꯅꯦ
ꯃꯥꯅꯤ ꯃꯥꯥꯟ ꯃꯥꯅꯤ ꯃꯥꯅꯤ ꯏꯃꯥꯅ ꯁꯨ ꯁꯣꯏꯕꯅꯤ ꯁꯣꯏꯕ
ꯆꯍꯤ ꯀꯨꯟ ꯇꯔꯦꯠꯀꯛ ꯁꯨꯔꯒ ꯋꯥꯈꯜ ꯅꯨꯡꯉꯥꯏꯇꯦ ꯀꯥꯏ ꯗꯨꯗꯤ ꯁꯤꯡꯗꯧ ꯌꯥꯝ ꯋꯥꯠꯂꯤꯀꯣ ꯄꯨꯟꯁꯤꯖꯤ ꯇꯪꯈꯥꯏꯕꯧ ꯆꯟꯗꯔꯤ
ꯃꯥꯅꯦ ꯃꯥꯅꯦ ꯏꯃꯥꯟꯅꯕꯤꯗꯤ ꯉꯍꯥꯟꯋꯥꯏ ꯄꯨꯟꯒꯤꯕꯩ ꯃꯥꯟꯅꯕꯤꯒꯩ ꯀꯅꯥ ꯀꯅꯥ ꯄꯥꯎ ꯐꯥꯎꯅꯔꯤꯒꯦ
ꯍꯥꯏꯗꯤ ꯀꯩꯁꯨ ꯊꯣꯏꯗꯣꯛꯄ ꯐꯥꯎꯅꯗ꯭ꯔꯦꯗꯥ ꯑꯥꯗ ꯂꯝꯗꯨꯁꯨ ꯂꯥꯞꯄꯝꯅꯤꯅ ꯄꯨꯟꯕꯁꯨ ꯐꯔꯛ ꯇꯥꯔꯕꯅꯤꯅ ꯍꯥꯏꯗꯤ ꯏꯝꯐꯥꯜ ꯂꯣꯝꯗ ꯀꯥꯔꯛꯄꯁꯨ ꯌꯥꯗ꯭ꯔꯕꯅꯤꯅ ꯑꯗꯨꯝ ꯂꯩꯔꯦꯗꯅ ꯌꯨꯝꯗ ꯑꯗꯨꯅ ꯄꯥꯎ ꯏꯐꯥꯎ ꯐꯥꯎꯅꯗ꯭ꯔꯦ
ꯏꯃꯥꯅꯕꯤ ꯃꯌꯥꯏ ꯇꯪꯈꯥꯏ ꯆꯟꯖꯜꯂꯛꯄꯖꯤꯗ ꯑꯈꯣꯏ ꯆꯦ ꯑꯃꯨꯛ ꯀꯣꯜ ꯇꯧꯁꯜꯂꯛꯑꯦꯅꯦ ꯑꯣꯛꯑꯔꯣꯏ ꯒꯦꯗ ꯍꯣꯔꯦꯟ ꯉꯥꯏꯍꯥꯛ ꯂꯩꯔ ꯇꯧꯔꯒꯦ
ꯍꯣꯏ ꯍꯣꯏ ꯇꯧꯔꯣ ꯅꯪꯕꯨ ꯅꯠꯆꯦꯗꯨꯕꯨ ꯑꯗꯨꯝ ꯐꯥꯎꯅꯗꯅ ꯂꯩꯔ ꯗꯨ ꯄꯣꯠꯇꯨꯕꯣ ꯑꯩꯒ ꯅꯣꯡꯄꯗꯣ ꯈꯛ ꯐꯥꯎꯅꯕꯖꯤꯗ ꯇ ꯑꯃꯨꯛ ꯅꯆꯦꯒ ꯑꯃꯨꯛ ꯋꯥꯔꯤ ꯁꯥꯟꯅꯒꯦ ꯍꯥꯏꯔꯛꯕ
ꯃꯥꯅꯦ ꯃꯥꯅꯦ ꯏꯃꯟꯅꯕꯤ ꯑꯗꯨꯅꯦ ꯐꯣꯟ ꯄꯥꯏꯒꯤꯗ꯭ꯔꯦ ꯃꯥꯒꯤ
ꯐꯔꯦ ꯐꯔꯦ ꯄꯥꯏꯕꯨ ꯄꯥꯏꯗ꯭ꯔꯗꯤ
ꯏꯃꯥꯟꯅꯕꯤ ꯀꯔꯤꯕꯨ ꯍꯥꯏꯗꯣꯔꯤꯕꯅꯣ ꯑ ꯉꯁꯥꯏ ꯑꯩꯅ ꯍꯪꯈꯤꯕꯗꯣ ꯈꯨꯝꯃꯛꯇ꯭ꯔꯤ ꯏꯃꯥꯟꯅꯕꯤ ꯀꯅꯥ ꯀꯅꯥ ꯐꯥꯎ ꯐꯥꯎꯅꯔꯤꯒꯦ
ꯀꯅꯥꯝꯇ ꯐꯥꯎꯅꯗꯤꯌꯦ ꯑꯩꯗꯤ ꯂꯝ ꯂꯥꯞꯅ ꯂꯩꯕꯅꯤꯅ ꯑꯩꯗꯣ ꯊꯦꯡꯁꯨ ꯊꯦꯡꯅꯗ꯭ꯔꯦ ꯑꯗꯒꯤ ꯈꯪꯗꯦꯗ ꯀꯔꯤ ꯍꯥꯏꯗꯣꯏꯅꯣ ꯂꯥꯞꯄꯅꯤꯅ ꯄꯥꯎꯏ ꯄꯥꯎ ꯐꯥꯎꯅꯗꯦ ꯅꯪꯗꯤ ꯀꯃꯥꯏ ꯀꯃꯥꯏ ꯇꯧꯔꯤꯒꯦ ꯀꯅꯥ ꯀꯅꯥ ꯐꯥꯎꯅꯒꯦ
ꯑꯩꯖꯨꯅꯦ ꯊꯕꯛꯁꯦ ꯆꯤꯟꯃꯟꯒꯤꯕꯖꯤꯗ ꯐꯥꯎꯅꯗ꯭ꯔꯦ ꯉꯁꯤ ꯅꯣꯡꯗ ꯐꯥꯎꯅꯒꯦꯅ ꯀꯣꯜ ꯇꯧꯔꯤꯖꯤꯅꯤ
ꯎꯝ ꯆꯞ ꯃꯥꯟꯅꯩꯅꯤ ꯅꯣꯏꯗꯤ ꯅꯛꯄꯅꯤꯅ ꯄꯨꯜꯂꯝꯅꯤꯅꯦ ꯈꯔ ꯅꯣꯏ ꯈꯨꯟ ꯊꯪꯅꯕꯣꯏ ꯀꯔꯤꯕꯣꯏ ꯑꯗꯨꯝ ꯇꯧꯅꯒꯤꯗꯥꯏꯅꯦ ꯍꯥꯟꯅ ꯂꯩꯃꯤꯟꯅꯔꯝꯕ ꯁꯤꯡꯗꯣ
ꯅꯛꯅꯩ ꯍꯥꯏꯕꯇ ꯏꯕꯦꯝꯃ ꯊꯕꯛꯁꯦ ꯆꯤꯃꯟꯒꯤꯕꯁꯤꯗ ꯀꯅꯥꯝꯇ ꯍꯥꯏꯗꯣꯛꯄ ꯅꯪꯅꯗ꯭ꯔꯦ
ꯆꯨꯝꯃꯤꯅꯦ ꯌꯨꯝꯒꯤ ꯊꯕꯛꯁꯦ ꯆꯤꯟꯕꯅꯤꯅꯦ ꯃꯆꯥ ꯃꯁꯨ ꯑꯣꯏꯔꯁꯨ ꯑꯗꯨꯅꯅꯤꯅꯦ ꯍꯥꯏꯗꯣꯛꯄ ꯉꯝꯅꯗ꯭ꯔꯤꯖꯦ
ꯃꯥꯅꯦ ꯃꯥꯅꯤ ꯃꯥꯅꯦ
ꯃꯣꯏꯁꯨ ꯃꯣꯏꯁꯨ ꯅꯣꯡꯃꯗꯣ ꯀꯗꯤ ꯄꯥꯎ ꯐꯧꯔꯛ ꯌꯥꯏ ꯄꫭꯅꯦ
ꯊꯥꯏꯅꯅꯅꯦ ꯃꯇꯝꯅ ꯑꯔꯩꯒꯩ ꯂꯩꯕ ꯍꯧꯖꯤꯛꯅ ꯃꯇꯝ ꯁꯪꯗ꯭ꯔꯦ ꯀꯅꯥꯝꯇꯗ
ꯁꯪꯗ꯭ꯔꯦ ꯁꯪꯗ꯭ꯔꯦ
ꯍꯥꯏꯖꯕꯩ ꯋꯥꯅꯤ ꯏꯃꯥꯟꯅꯕꯤꯁꯨ ꯁꯪꯗ꯭ꯔꯤꯗꯨꯅꯤ ꯆꯞ ꯃꯥꯟꯅꯩ
ꯃꯥꯅꯤ
ꯁꯪꯉꯝꯗꯧ ꯌꯥꯝ ꯃꯥꯜꯂꯦ ꯑꯩꯗꯤ ꯗꯤꯄꯤꯀꯥ ꯍꯥꯏꯔꯒꯗꯨꯕꯨ ꯁꯪꯉꯝꯃꯣꯏ ꯗ꯭ꯔꯅꯦ ꯀꯣꯏꯗꯅꯒ ꯆꯠꯇꯅ ꯂꯩꯗꯨ ꯑꯗꯨꯕꯨ ꯅꯣꯡ ꯈꯨꯗꯣꯛꯛꯇꯁꯨ ꯐꯣꯟ ꯇꯧꯕꯤꯔꯛ ꯌꯥꯏ ꯍꯥꯏꯕ ꯅꯤꯡꯁꯤꯡꯕꯤꯔꯛ
ꯌꯦꯃꯥ ꯑꯈꯣꯏꯁꯦ ꯃꯤꯋꯥ ꯉꯥꯡꯅꯕ ꯑꯣꯏꯅ ꯇꯥꯔꯗ꯭ꯔꯅꯦ ꯈꯪꯗꯦ ꯑꯁ ꯈꯪꯗꯦꯕꯣ ꯑꯩ ꯀꯔꯤ ꯍꯥꯏꯗꯣꯏꯅꯣ
ꯍꫭꯏꯗ ꯀꯔꯤꯝ ꯈꯜꯂꯨꯔꯅꯣ ꯁꯪ ꯀꯥꯟꯗ ꯄꯨꯟꯕ ꯍꯥꯏꯗꯨꯅꯤ ꯍꯌꯦꯡ ꯍꯌꯦꯡ ꯃꯣꯏꯁꯨ ꯂꯥꯛꯇꯣꯏ ꯅꯠꯇ꯭ꯔꯣ
ꯍꯌꯦꯡꯒꯤ ꯄ꯭ꯔꯣꯒꯥꯝꯗꯨꯗꯤ ꯃꯣꯏꯇꯩꯤꯟꯗ ꯌꯥꯎꯔꯔꯣꯏꯗ ꯟꯗꯟꯒ ꯑꯩꯒꯂꯑꯅꯤ
ꯑꯣ ꯅꯣꯏꯕꯥꯅꯤ ꯒꯛꯂꯥꯅꯤꯌꯦ ꯑꯣ ꯂꯑꯣ ꯂꯑꯣ ꯂꯥꯛ ꯗꯨꯂ ꯑꯣꯏꯔꯦꯒ ꯀꯗꯥꯏꯗꯅꯣꯃ ꯑꯆꯥꯄꯣꯠ ꯆꯥꯔꯨꯁꯤꯗꯅ ꯀꯨꯏꯔꯦ ꯄꯨꯟꯗꯕꯁꯨ
ꯑ ꯍ ꯃꯥꯅꯦꯕꯤ ꯏꯃꯥꯟꯅꯕꯤ ꯑꯗꯣ ꯐꯣꯟꯗꯤ ꯊꯝꯃꯒꯦ ꯑꯩꯖꯨ ꯑꯩꯈꯣꯏ ꯆꯦꯗ ꯀꯣꯜ ꯑꯝꯇ ꯇꯧꯒꯦꯀꯣ
ꯍꯣꯏ ꯍꯣꯏ ꯐꯔꯦ ꯐꯔꯦ ꯑꯗꯨꯗꯤ ꯍꯌꯦꯡ ꯊꯦꯡꯅꯔꯁꯤ ꯊꯝꯃꯒꯦ
ꯍꯣ ꯍꯣ ꯍꯣꯒꯨꯅꯏꯒꯨꯅꯏ
ꯅꯥ ꯊꯝꯃꯦ ꯊꯝꯃꯦ ꯎꯝ